ꯎꯝ ꯎꯝ-ꯎꯝ ꯍꯥꯟꯅ ꯇꯥꯛꯈꯤꯕ ꯃꯥꯜꯂꯦ ꯅꯨꯡꯉꯥꯏꯔꯦ ꯍꯥꯏꯇꯥꯔꯦ
ꯑ
ꯍꯧꯖꯤꯛꯀꯥꯟꯗꯤ ꯁꯥꯌꯦ ꯁꯥꯕꯁꯤꯒ ꯌꯥꯝ ꯅꯨꯡꯉꯥꯏꯔꯦ ꯍꯥꯏꯇꯥꯔꯦ ꯑꯗꯨꯅꯦ
ꯑꯗꯨꯅꯦꯕ
ꯁꯥꯕꯁꯨ ꯁꯥꯔꯀꯥꯟꯗ ꯌꯥꯝ
ꯑꯣ
ꯍꯣꯏ ꯑꯁ ꯁꯥꯕꯒꯤꯒꯦ ꯀꯩꯅꯣꯗꯤ
ꯁꯤ ꯌꯥꯝ ꯋꯥꯕ ꯃꯥꯜꯂꯦꯀꯣ ꯅꯥꯡꯗꯤ
ꯎꯝ ꯀꯩꯅꯣ ꯐꯝꯃꯒ ꯁꯤꯕꯨꯗꯣ ꯐꯣꯟ ꯃꯦꯠꯄꯅꯤꯀꯣ
ꯎꯝ ꯑꯁ ꯁꯔꯗꯤ ꯎꯝ ꯁꯥꯔꯗꯤ ꯊꯕꯛ ꯁꯨꯕꯗꯒꯤ ꯍꯦꯟꯅ ꯁꯥ ꯋꯥꯕꯅꯤꯅꯦ
ꯑꯁ ꯐꯝꯃ ꯐꯥꯎꯅ ꯑꯁ ꯅꯨꯡꯁꯥ ꯑꯗꯨꯅ ꯀ ꯀꯥꯗ ꯂꯩꯔꯁꯨ ꯁꯥꯃꯟꯕ ꯃꯄꯥꯟ ꯊꯣꯛꯑꯁꯨ ꯑꯁ ꯑꯃꯟꯕ ꯀꯜꯂꯒ ꯂꯩꯔꯝꯃꯦ ꯑꯁ ꯑꯗꯨꯒꯤ ꯍꯟꯗꯛꯁꯦ ꯁꯥꯕꯖꯤꯅ ꯇꯜꯂꯒ ꯂꯩꯕꯅꯤ ꯊꯕꯛ ꯆꯠꯅꯤꯡꯉꯩꯁꯨ ꯇꯟꯕ ꯀꯩꯅꯣ ꯁꯥ ꯌꯥꯝ ꯁꯥꯕ ꯀꯥꯟꯗꯅꯦ ꯅꯣꯡ ꯑꯃꯨꯛꯀ ꯄꯥꯝꯃꯦ ꯅꯣꯡ ꯗꯨꯅ ꯑꯃꯨꯛꯀ ꯆꯨꯔꯗꯤ ꯎꯝ ꯏꯁꯤꯡ ꯑꯃꯨꯛꯀ ꯊꯨꯝꯂꯅꯤ ꯑꯁ
ꯍꯛ ꯍꯟꯗꯛꯁꯦ ꯀꯥꯂꯦꯟ ꯊꯥ ꯍꯥꯏꯖꯤꯅꯤ
ꯑꯗꯨꯅꯦ
ꯅꯨꯡꯉꯥꯏꯕ ꯋꯕ ꯍꯥꯏꯗꯨꯅꯤ
ꯎꯝ
ꯅꯣꯏꯗꯤ ꯈꯔ ꯏꯪꯉꯒ ꯂꯩꯕꯅꯤꯅ ꯈꯔ ꯅꯨꯡꯉꯥꯏꯔꯝꯅꯤ ꯑꯁ
ꯑꯁ ꯍꯟꯗꯛ ꯃꯨꯛ ꯀꯨꯝꯁꯤꯖꯦ ꯌꯥꯗꯦꯅꯦ ꯁꯥꯕꯅ ꯂꯣꯏꯔꯦꯅꯦ
ꯎꯝ ꯁꯥꯕꯁꯨ ꯍꯦꯟꯖꯨ ꯍꯦꯟ
ꯅꯣꯡ ꯅꯣꯡ ꯆꯨꯗꯕꯅꯤ ꯎꯝ ꯅꯣꯡ ꯆꯨꯗꯕꯅꯤꯅ ꯑꯁ ꯌꯥꯗ꯭ꯔꯦꯅꯦ
ꯎꯝ
ꯈꯨꯜꯗ ꯑꯣꯏꯔꯁꯨ ꯏꯪꯗ꯭ꯔꯦꯕ
ꯎꯝ
ꯏꯪꯕ ꯄꯥꯝꯃꯗꯤ ꯎꯄꯥꯜ ꯎꯄꯥꯝꯕꯤ ꯒꯨꯝꯕ ꯑ ꯑꯗꯨ ꯒꯨꯝꯕꯗ ꯂꯦꯞꯄ ꯆꯠꯀꯗꯕ
ꯑꯗꯨ ꯑꯣꯏꯔꯒꯗꯤ ꯌꯥꯗ꯭ꯔꯦ ꯃꯇꯝ ꯃꯇꯝꯒꯤ ꯍꯥꯏꯕꯗꯨꯅꯤꯗ
ꯍꯣꯏ ꯌꯥꯅꯤꯅꯦ ꯁꯥꯃꯜꯂꯁꯨ ꯑꯩꯈꯣꯏꯅ ꯊꯤꯡꯕ ꯉꯝꯗꯕꯅꯤꯅ ꯍꯥ
ꯎꯝ
ꯀꯩꯒꯤ ꯅꯨꯡꯁꯥ ꯌꯥꯝ ꯁꯥꯕ꯭ꯔꯣ ꯍꯥꯏꯅ ꯆꯩꯔꯁꯨ ꯈꯪ ꯈꯪꯪꯖꯨ ꯈꯪꯉꯔꯣꯏ ꯑ ꯃꯥꯁꯨ ꯃꯊꯧ ꯃꯊꯧꯅꯦ ꯍꯥꯏꯔꯒ ꯑꯗꯨꯝ ꯊꯣꯛꯑꯅꯤ ꯑꯗꯨꯝ ꯀꯨꯝꯍꯩ
ꯊꯛꯇ ꯄꯥꯏꯔꯒ ꯆꯂꯁꯤꯔ ꯈꯪꯗꯦ
ꯎꯆꯦꯛ ꯁꯤꯡꯗꯤ ꯌꯥꯝ ꯅꯨꯡꯉꯥꯏꯔꯕꯅꯤꯅ
ꯍꯨꯝ
ꯃꯣꯏꯗꯤ ꯄꯥꯏꯕ ꯌꯥꯕꯅꯤꯅ ꯑꯁ ꯏꯪꯉꯦꯒ
ꯎꯝ ꯈꯩꯗꯦꯗ ꯑꯩꯅ ꯔꯤꯜꯁ ꯑꯃꯗ ꯊꯦꯡꯅ ꯔꯤꯜꯁ ꯑꯃꯗ ꯊꯦꯡ ꯊꯦꯡꯅꯕꯗꯨ ꯀꯩꯅꯣ ꯅꯨꯡꯁꯥ ꯁꯥꯃꯟꯕꯒꯤ ꯅꯨꯡ ꯑꯃ ꯈꯨꯜꯂꯒ ꯊꯥꯕꯗꯣ ꯅꯪ ꯌꯦꯡꯍꯧꯕ꯭ꯔꯥ ꯑꯗꯨꯃꯥꯏꯅ ꯇꯧꯁꯤꯔ ꯈꯪꯗꯦ ꯎꯝ ꯍꯦꯛ ꯃꯥꯅ ꯂꯪꯕ ꯀꯥꯟꯗ ꯄꯨꯔꯥ ꯄꯨꯡꯃꯝ ꯃꯝꯕꯗꯣ
ꯎꯝ ꯑꯗꯨ ꯏꯗꯤꯠꯇꯣ ꯌꯥꯏꯅꯦ
ꯍꯨꯝ ꯍꯦꯔꯥ ꯍꯥꯏꯔꯒ ꯎꯝ ꯍꯨꯝ ꯍꯦꯔꯥ ꯍꯥꯏꯔꯒ ꯍꯧꯒꯠꯂꯒ
ꯈꯨꯔ ꯅꯤꯅꯦ ꯑꯗꯨꯖꯨ
ꯎꯝ
ꯑꯗꯨ ꯑꯣꯏꯔꯁꯨ ꯃꯥꯒꯤ ꯗꯥꯏꯂꯣꯛꯇꯨꯗꯤ ꯌꯥꯏꯅ
ꯎꯝ ꯑꯦꯔ ꯍꯥꯏꯔꯒ ꯅꯨꯡ ꯑꯃ ꯈꯨꯜꯂꯒ ꯍꯦꯛ ꯂꯥꯡꯕ ꯀꯥꯟꯗ ꯄꯨꯡꯃꯝ ꯃꯝꯒ꯭ꯔꯦ
ꯑꯗꯨꯃꯥꯏꯅ ꯂꯥꯡꯕ ꯉꯝꯅꯔꯤ ꯑꯁ
ꯁꯤꯈꯣꯏꯁꯤꯗꯤ ꯌꯥꯝ ꯅꯨꯡꯉꯥꯏꯕꯅꯤꯅ ꯑꯗꯨꯃꯥꯏꯅ ꯍꯥꯏꯔꯤꯗꯤ ꯂꯪꯐꯧ ꯉꯝꯃꯔꯣꯏꯅꯦ ꯌꯥꯝ ꯂꯥꯞꯄꯕꯨ
ꯎꯝ ꯍꯣꯏ ꯁꯦꯝꯃ ꯑꯗꯨꯗꯤ
ꯃꯣꯏꯒꯤ ꯅꯨꯡꯁꯥꯗꯁꯨ ꯃꯣꯏ ꯅꯨꯡꯁꯥꯗꯁꯨ ꯊꯥꯔ ꯃꯥꯟꯅꯤ ꯃꯥꯟꯅꯤꯅ ꯃꯝꯃꯤꯕ ꯍꯥꯟꯅ ꯃꯃꯝ ꯑꯗꯨꯒ ꯅꯪ ꯌꯦꯡꯕ ꯃꯥꯟꯅꯗꯕ꯭ꯔꯗꯤ ꯈꯪꯗꯦ ꯑꯩꯅ ꯌꯦꯡꯕꯗꯗꯤ ꯑꯃꯗꯤ ꯑꯍꯟ ꯑꯃ ꯊꯣꯛꯑꯒ ꯄꯨꯈ꯭ꯔꯤꯒ
ꯑ ꯄꯨꯈ꯭ꯔꯤ ꯄꯨꯈ꯭ꯔꯤ ꯃꯇꯥꯏꯗꯨꯀꯣ
ꯎꯝ ꯑꯗꯨ ꯊꯥ ꯃꯝꯃꯦꯗ ꯑꯗꯨꯝ ꯃꯝꯃꯤꯗ ꯃꯝꯂꯕꯨꯗꯤ
ꯎꯝ ꯃꯣꯏ ꯃꯣꯏꯁꯨ ꯁꯦꯝꯖꯕꯒꯤ ꯑꯣꯏꯔꯕꯅꯤꯗ
ꯎꯝ ꯀꯗꯥꯏꯗꯒꯤ ꯅꯨꯡꯗꯥꯡꯗꯨꯕꯨ ꯅꯨꯡꯁꯥ ꯊꯣꯛꯔꯛꯏꯅꯦ ꯍꯦꯃꯟ꯭ꯔꯣꯃꯣ ꯑꯣꯏꯗꯤ
ꯑꯗꯨꯅ ꯀꯩꯅꯣ ꯀꯩꯅꯣ ꯔꯤꯁꯇꯣ ꯃꯥꯗꯅ ꯀꯩꯅꯣ ꯄꯨꯈ꯭ꯔꯤꯗ ꯂꯨꯞꯑꯒ ꯁꯥꯒꯦ ꯁꯥꯒꯦ ꯍꯥꯏꯗꯤ ꯁꯥꯥꯎꯔꯛꯑꯣ ꯅꯪ ꯀꯌꯥꯝꯨ ꯀꯜꯂꯤꯒꯦ ꯍꯥꯏꯕꯗꯨꯣ ꯌꯦꯡꯉꯤ ꯀꯥꯏꯅꯍ ꯄꯨꯨꯈꯔꯤꯏ ꯃꯩꯅꯏꯗ ꯂꯩꯔ
ꯑ ꯏꯈꯣꯏ ꯀꯩꯅ ꯅꯣꯡꯃꯩ ꯅꯣꯡꯃꯩꯒꯤ ꯇ꯭ꯔꯥꯏꯞꯁꯨ ꯀꯣ ꯑꯗꯨꯁꯦ ꯣꯛ ꯑꯃ ꯁꯦꯝꯅꯤꯅꯦ ꯕ꯭ꯂꯦꯡꯀꯦꯠ ꯑꯃ ꯏꯜꯂꯒ ꯑꯃꯅꯤ ꯏꯜꯂꯒ ꯁꯝꯄꯔꯑꯒꯦ ꯁꯥꯔꯅꯤ ꯍꯧꯖꯤꯛꯇꯤ ꯅꯅꯤꯡ ꯇꯝꯅ ꯁꯥꯔꯅꯤ ꯅꯪꯕꯨ ꯀꯩꯗꯧꯕ ꯀꯃꯥꯏꯅ ꯇꯧꯕ ꯉꯝꯒꯅꯤ ꯑꯩ ꯁꯥ ꯑꯗꯨꯅꯤ ꯍꯥꯏꯗꯤ ꯅ ꯇꯤꯕ ꯂꯩꯕꯗꯤ ꯁꯥꯍꯜꯂꯅꯦ ꯍꯥꯏ ꯀ ꯑꯅꯤ ꯑꯍꯨꯝ ꯄꯨꯜꯂꯒ ꯎ ꯃꯥꯥꯡꯒꯦ ꯇ ꯃꯥꯔꯤ
ꯕ꯭ꯂꯦꯡꯀꯦꯠ ꯄꯥꯏꯕꯗꯨꯗꯤ ꯑꯁ ꯌꯥꯝꯅ ꯁꯥꯕ ꯍꯦꯟꯖꯤꯜꯂꯅꯤ
ꯎꯝ
ꯄꯨꯈ꯭ꯔꯤꯗ ꯐꯝꯃꯗꯅ ꯈꯔ ꯑꯔꯦ ꯑꯣ ꯎꯆꯦ ꯗꯤ ꯊꯦꯡꯅ ꯊꯦꯡꯅꯅꯥꯏꯦ
ꯣꯏ ꯑꯩ ꯃꯅꯤꯅꯤ ꯀꯨꯝꯕꯁꯤꯅꯦ ꯗꯥꯏꯔꯦꯛꯇ ꯇꯧꯔꯅꯤ ꯕꯦꯠ ꯍꯤꯔꯣꯈ꯭ꯔꯦ
ꯔ ꯗꯥꯏꯔꯦꯛꯇꯔꯁꯨ ꯇꯧꯕ ꯍꯥꯏꯔꯣꯁꯨ ꯀꯨꯝꯕ ꯀꯩꯀꯩꯅꯣ ꯂꯣꯏ ꯇꯧꯊꯣꯛꯄꯗꯣ
ꯎꯝ ꯑꯗꯨ ꯃ ꯇꯧꯔꯁꯦꯔꯅꯦ
ꯀ꯭ꯔꯃꯁ ꯑꯍꯥꯟꯕ ꯂꯝ ꯄꯨꯊꯣꯛꯀꯗꯕꯁꯦ ꯀꯔꯝꯝꯕ ꯃꯤꯡ ꯊꯣꯟꯁꯤꯒꯦ
ꯍꯥꯏꯕꯗꯤ
ꯍꯥꯏꯗꯤ ꯐꯤꯂꯝ ꯊꯣꯛꯄ ꯀꯥꯟꯗ ꯐꯤꯂꯝ ꯐꯤꯂꯝꯒꯤ ꯃꯃꯤꯡ ꯃꯃꯤꯡ ꯊꯣꯟꯅꯤꯅ ꯊꯣꯟꯕ ꯀꯥꯟꯗ ꯀꯃꯥꯏ
ꯀꯃꯥꯏꯅ ꯊꯣꯡꯁꯤꯔ ꯈꯪꯗꯦꯅꯦ ꯌ ꯇ ꯑꯕ ꯊ ꯃꯁꯤ
ꯅꯠꯇ꯭ꯔꯒ ꯇꯨ ꯕ꯭ꯔꯗꯔ ꯏꯟ ꯋꯥꯟ ꯀꯥꯏꯅ
ꯎ ꯈꯪꯅꯗꯕ ꯃꯤꯡ ꯊꯣꯡꯒꯗꯕꯅꯦ ꯌꯥꯏ ꯐꯤꯂꯝ ꯃꯃꯤꯡꯗꯤ ꯌꯥꯝ ꯐꯥꯎꯅꯤꯉꯥꯏꯀꯣ ꯃꯤꯡ ꯊꯣꯡꯈ꯭ꯔꯗꯤ ꯌꯥꯝ ꯐꯥꯎꯗꯦꯕ ꯑꯗꯨ ꯏꯁꯥꯗꯒꯤ ꯈꯔ ꯂꯥꯛꯄꯗꯣ ꯀꯣꯛꯇ ꯀ ꯊꯥꯗꯔꯦꯒ ꯑꯗꯨ ꯇꯥꯕꯗꯅꯤꯅꯦ
ꯀꯩꯅꯣ ꯎꯝ ꯀ ꯍꯥꯏꯁ꯭ꯔ ꯐꯤꯂꯝꯒꯤ ꯐꯤꯂꯝꯒꯤ ꯄꯣꯁꯇꯔꯗꯣ
ꯑ
ꯄꯣꯁꯇꯔꯗꯨꯅ ꯐꯖꯅ ꯁꯦꯝꯕ ꯑꯗꯨꯒ ꯑꯁ ꯌꯥꯝꯅ ꯌꯦꯡ ꯊꯀꯥꯟꯗ ꯌꯥꯝ ꯅꯨꯡꯉꯥꯏꯒꯗꯕ ꯃꯉꯣꯟꯗ ꯁꯦꯝꯃꯒ ꯄꯣꯁꯇꯔꯗꯣ ꯑꯗꯨꯗ ꯀꯩꯅꯣ ꯑꯦꯛꯁꯥꯡ ꯐꯥꯡ ꯑꯦꯛꯁꯥꯡ ꯐꯤꯂꯥꯡꯒꯤ ꯀꯩꯅꯣꯗ ꯃꯣꯏꯒꯤ ꯄꯣꯁꯆꯔꯗꯨꯣ ꯐꯖꯩꯗꯅꯦ ꯑꯗꯨꯗꯤ ꯅꯣꯡꯃꯥꯏꯒ ꯄꯥꯏꯊꯠꯂꯒ ꯍꯥ ꯀꯩꯅꯣ ꯇꯧꯕꯗꯣ ꯑꯗꯨꯒꯨꯝꯕ ꯄꯣꯇꯔꯗꯨ ꯐꯖꯅ ꯁꯦꯝꯒ ꯅꯣꯡꯃꯀꯨꯝꯁꯦ ꯃꯐꯝ ꯑꯃ ꯃꯐꯝ
ꯃꯤ ꯈ ꯀꯧꯔ ꯑꯗꯨꯒ ꯑꯩ ꯦꯠ ꯑꯣꯏꯒꯦꯔ ꯎꯝ ꯦꯠ ꯋꯥꯜꯒꯦꯔ ꯦꯗꯦꯗ ꯐꯔꯒꯦ ꯑꯗꯨꯗꯣ ꯅꯨꯄꯤ ꯍꯒꯗ ꯑꯩꯒꯤ ꯄꯜ
ꯑ
ꯐꯔ ꯐꯖꯕꯦꯠ ꯕꯦꯠ ꯋꯥꯅꯤꯡ ꯂꯥꯛꯏꯗ ꯕꯅꯔ ꯀꯜꯂ ꯂꯩꯕ ꯑꯗꯨ ꯍꯤꯟꯗꯤꯒꯨꯝꯕ ꯑꯗꯨ ꯐꯤꯗꯨꯗꯤ ꯑꯁ ꯕꯦꯠ ꯑꯣꯏꯅꯤꯡꯂ ꯍꯤꯔꯣꯗꯤ ꯀꯟꯃꯜꯂꯦꯕ ꯀꯥꯥꯏꯔꯤꯕ ꯃꯤ ꯏꯁꯤꯡ ꯏꯁꯤꯡ ꯂꯥꯛꯑꯁꯨ ꯃꯊꯟꯗ ꯇꯧꯔꯤꯅꯤ ꯅꯣꯡꯃꯩ ꯅꯣꯡꯃꯩ ꯄꯥꯔꯁꯨ ꯃꯥ ꯑꯗꯨꯝ ꯈꯨꯨꯅ ꯑꯗꯨꯝ ꯂꯥꯛꯑꯦ ꯑꯁ ꯐꯥꯒꯤ ꯌꯥꯝꯗꯥꯏꯑ ꯍ ꯃꯥꯡꯈ꯭ꯔꯦ ꯃꯣꯏꯒꯤꯗꯤ
ꯑꯩꯅ ꯗꯥꯏꯔꯦꯛꯇꯔ ꯇꯧꯔꯗꯤ ꯍꯦꯔꯣꯁꯤꯅꯤ
ꯑꯗꯨ ꯃꯩꯇꯩꯁꯤꯡꯒꯤꯅ ꯑꯣꯏꯗꯕ ꯑꯃꯅ ꯐꯨꯠꯅꯕ ꯃꯇꯝꯗꯒ ꯃꯈꯣꯏ ꯏꯪꯒꯟ ꯇꯣꯡ ꯇꯣꯡꯊꯂ ꯑꯁ ꯆꯠꯁꯨ ꯌꯥꯗꯅꯦ
ꯃꯥꯏꯅꯗꯤ ꯑꯗꯨꯝ ꯑꯣꯏ ꯃꯣꯏꯗꯤ ꯍ ꯑꯩꯈꯣꯏ ꯍꯧꯖꯤꯛ ꯈꯔ ꯋꯥꯠꯄꯒꯤꯅꯤꯅ ꯍꯥꯏꯕꯗꯤ ꯐꯤꯂꯝ ꯏꯟꯗꯁꯇ꯭ꯔꯤꯁꯦ ꯈꯤꯇꯪ ꯋꯥꯠꯄ ꯋꯥꯠꯄꯒꯤꯅꯤꯗ ꯑꯗꯣ ꯃꯣꯏꯁꯨ
ꯍꯧꯖꯤꯛꯇꯤ ꯈꯔꯗꯤ ꯐꯖꯔꯦꯗ ꯊꯥꯏꯅꯒꯤꯗꯤꯕ ꯌꯥꯗꯦꯕ
ꯎꯝ ꯑꯗꯤ ꯑꯗꯨꯒ ꯊꯥꯏꯅꯤꯡꯒꯤꯗꯨꯅ ꯗꯥꯏꯂꯣꯛꯁꯤꯡꯗꯨꯅ ꯐꯖꯕ ꯍꯥꯏꯇꯥꯔꯦ ꯇꯥꯏꯂꯧꯁꯤꯡꯗꯤ ꯀꯥꯞꯄꯅꯤꯍꯦ
ꯑꯣ ꯑ ꯑꯗꯨ ꯑꯣꯏꯁꯦ ꯐꯤꯤꯂꯝ ꯊꯥꯏꯅꯒꯤ ꯊꯣꯛꯂꯛꯄꯅꯤꯅ ꯀꯦꯃꯦꯔꯥꯒꯨꯝꯕꯁꯨ ꯌꯥꯗꯦꯕ
ꯍꯣꯏ
ꯊ꯭ꯔꯤ ꯊ꯭ꯔꯤ ꯁꯤꯛꯁꯇꯤꯒꯨꯝꯕ ꯑꯗꯨ ꯈꯛꯇ ꯀ꯭ꯋꯥꯂꯤꯇꯤꯁꯨ ꯌꯥꯗꯅꯤ ꯑꯗꯨ ꯑꯣꯏꯔꯁꯨ ꯗꯥꯏꯂꯣꯛꯇꯤ ꯀꯥꯞꯄꯦꯍꯦ
ꯍꯣꯏ
ꯍꯤꯔꯣꯀꯗꯤ ꯑꯗꯨ ꯌꯥꯝ ꯅꯣꯛꯅꯤꯡꯕꯅꯤꯅꯦ ꯆꯃꯤ ꯑꯣ
ꯃꯣꯏꯗꯤ ꯌꯥꯝ ꯗꯥꯏꯂꯣꯛꯁꯨ ꯌꯥꯝ ꯐꯖꯕ ꯍꯥꯏꯁꯦ ꯑꯩꯅꯗꯤ ꯕꯣꯅꯤꯗꯣ ꯃꯣꯏꯗꯤ ꯃꯥꯗꯤ ꯗꯥꯏꯂꯣꯛ ꯐꯖꯅ ꯀꯥꯞꯄꯦꯍꯦ
ꯎꯝ
ꯃꯣꯏ ꯃꯇꯝꯒꯤꯁꯨ ꯌꯦꯡꯕꯗꯤ ꯅꯣꯡꯅ ꯅꯨꯡꯉꯥꯏ ꯍꯧꯖꯤꯛꯀꯥꯟꯅꯤ ꯍꯦꯔꯣ ꯑꯇꯣꯞꯄꯁꯤꯡꯁꯤ ꯈꯪꯗꯦ ꯌꯥꯝ
ꯍꯤꯔꯣꯗꯤ ꯖꯒꯣꯏ ꯁꯥꯕꯁꯨ ꯍꯩꯒꯗꯕꯅꯤ ꯐꯨꯅꯕꯁꯨ ꯍꯩꯒꯗꯕꯅꯦꯕ
ꯎꯝ
ꯖꯒꯣꯏ ꯁꯥꯕ ꯍꯩꯕ ꯑꯩꯁ ꯔꯣꯕꯣꯠꯒꯨꯝꯅ
ꯍꯟꯗꯛꯀꯤꯁꯤ ꯀꯩꯅꯣ ꯎꯝ ꯀꯦꯞ ꯑꯣꯐ ꯀꯦꯞ ꯑꯣꯐ ꯏꯁꯇꯥꯏꯟꯒꯤ ꯍꯦꯔꯣ ꯉꯥꯛꯇ
ꯎꯝ ꯑꯗꯨꯅꯦ ꯑꯦ ꯁꯥꯎꯠꯀꯤꯗꯨꯗꯤ ꯍꯤꯟꯗꯤꯒꯨꯝꯕꯗꯤ ꯑꯁ ꯌꯥꯕꯅꯦ ꯑꯗꯨ ꯖꯒꯣꯏ ꯁꯥꯕꯁꯨ ꯑꯗꯨꯝ ꯍꯩꯌꯦ
ꯎꯝ ꯍꯧꯖꯤꯛ ꯐꯥꯎ ꯐꯤꯂꯝ ꯌꯦꯡꯕ ꯅꯨꯡꯉꯥꯏꯕ ꯍꯥꯏꯁꯦ ꯁꯥꯎꯠꯒꯨꯝꯕ ꯑꯗꯨꯒꯨꯝꯕ ꯌꯦꯡꯕ ꯅꯨꯡꯉꯥꯏ ꯑꯩ ꯑꯗꯨꯒꯨꯝꯕ ꯐꯤꯂꯝꯗꯨ ꯌꯦꯡꯉꯒ ꯃꯣꯏ ꯑꯩꯈꯣꯏꯒꯤ ꯀꯩꯅꯣ ꯑꯥꯁ ꯐꯤꯂꯝ ꯍꯧꯕꯗꯒꯤ ꯍꯦꯛ ꯀꯥꯞꯄ ꯍꯧꯔꯒ ꯂꯣꯏꯗ꯭ꯔꯤ ꯐꯥꯎ ꯀꯥꯞꯄꯗꯨꯗꯤ ꯑꯁ ꯑꯗꯨꯒꯨꯝꯕ ꯐꯤꯂꯝꯗꯨꯗꯤ ꯑꯃꯨꯛꯀ ꯌꯦꯡꯒꯗꯤ ꯇꯜꯂꯅꯤ
ꯑꯩꯗꯤ ꯔꯣꯡꯃꯩ ꯔꯣꯡꯃꯩ ꯌꯦꯡꯅꯤꯡ ꯌꯦꯡꯅꯤꯡꯗꯦꯅꯦ ꯏꯀꯥꯏꯅꯤ ꯔꯣꯡꯃꯩ ꯐꯤꯂꯝꯒꯨꯝꯕꯗꯣ
ꯃꯣꯏ ꯍꯣꯏ ꯍꯥꯏꯕꯗꯤ ꯃꯣꯏꯒꯤ ꯂꯦꯕꯦꯜ ꯂꯦꯕꯦꯜ ꯎꯝ ꯏꯟꯗꯁꯇ꯭ꯔꯤꯗꯣ ꯈꯤꯇꯪ ꯋꯥꯠꯄꯒꯤꯅꯤꯅꯦ
ꯀꯞꯄ ꯐꯥꯎ ꯃꯥꯜꯗꯦꯕ ꯅꯨꯄꯤ ꯌꯣ ꯇꯥꯗꯦꯕ
ꯆꯗꯤ ꯑꯗꯨꯝ ꯈꯔ ꯈꯔ ꯇꯧꯔꯗꯤ ꯑꯩꯈꯣꯏꯁꯤꯡꯗꯤ ꯄꯣꯔꯠ ꯄꯤꯕꯁꯨ ꯍꯩꯇꯦ ꯃꯤ ꯉꯥꯡꯅꯕ ꯉꯥꯛꯇ ꯀꯥꯏꯗꯒꯤ
ꯃꯥꯅꯤ ꯑꯗꯨ ꯈꯛꯇ ꯇꯧ ꯃꯤ ꯑꯃꯅ ꯇꯧꯊꯣꯛꯄꯗꯨ ꯀꯩ ꯍꯥꯏꯁꯤꯔꯦ ꯖꯦꯂꯤꯌꯁ ꯀꯨꯝꯕ ꯀꯥꯔꯒ ꯍꯥ ꯏꯁ
ꯑꯗꯨꯅꯦꯕ
ꯎꯝ ꯃꯥꯅ ꯎꯝ ꯃꯉꯣꯟꯗ ꯇꯧ ꯎꯝ ꯃꯉꯣꯟꯗ ꯇꯧꯊꯣꯛꯍꯥꯏꯁꯨ ꯍꯩꯁꯨ ꯍꯩꯇꯕ
ꯎꯝ ꯃꯤ ꯈꯟꯕꯕꯨꯗꯤ ꯍꯩꯕ
ꯑꯗꯨꯅꯤꯅꯦ
ꯎꯝ
ꯃꯉꯣꯟꯗ ꯇꯧꯔꯣ ꯍꯥꯏꯔꯒꯗꯤ ꯑꯃꯨꯛ ꯇꯧꯔꯣꯏꯕ
ꯑꯦ ꯅꯣꯏ ꯅꯣꯏ ꯇꯥꯎꯊꯣꯛꯎꯗꯅ ꯅꯣꯏ ꯉꯝꯃꯤ ꯗꯤ ꯍꯥꯏꯅ ꯑꯃꯨꯛꯀ ꯍꯥꯏꯔꯅꯤ
ꯑꯩꯁ ꯅꯪ ꯅꯪ ꯗꯥꯏꯔꯦꯛꯇꯔ ꯅꯨꯃꯤꯠꯇ ꯑꯩ ꯇꯥ ꯑꯩ ꯂꯥꯛꯀꯦ
ꯍꯣꯏ ꯑꯩ ꯑꯗꯨꯒꯨꯝꯕ ꯂꯥꯏꯟꯗ ꯍꯧꯖꯤꯛ ꯊꯤꯕ ꯍꯧꯔꯅꯤ
ꯎꯝ ꯈꯔ ꯈꯔ ꯇꯝꯃꯣ ꯅꯪꯁꯨ
ꯈꯔ ꯇꯝꯕ ꯍꯧꯔꯒꯦ ꯐꯖꯅ
ꯎꯝ ꯆꯍꯤ ꯑꯅꯤ ꯑꯍꯨꯝꯔꯥ ꯆꯪꯈ꯭ꯔꯁꯤꯅ ꯐꯤꯂꯝ ꯐꯖꯔꯗꯤ ꯅꯩꯔꯦ ꯌꯥꯔꯦ ꯃꯣꯏ ꯁꯥꯎꯠꯀꯤ ꯐꯤꯂꯝꯒꯨꯝꯗꯣ ꯆꯍꯤ ꯇꯔꯨꯛ ꯇꯔꯦꯠ ꯂꯧꯕꯅꯤꯅꯦ
ꯍꯣꯏ ꯃꯣꯏ ꯐꯤꯂꯝ ꯁꯨꯇꯤꯡꯗꯤ ꯍꯣꯏ ꯁꯤꯟ ꯃꯆꯥ ꯃꯆꯥ ꯈꯛꯇꯪ ꯂꯧꯕꯅꯤꯅꯀꯣ
ꯎꯝ
ꯌꯥꯝ ꯁꯥꯡꯉꯗꯤ ꯂꯧꯔꯗꯣꯏ ꯍꯣꯡ ꯃꯥꯜꯂꯦ ꯑꯁ ꯈꯣꯏꯒꯤꯗꯤ ꯐꯤꯂꯝꯅꯦ ꯍꯥꯏꯔꯒ ꯍꯦꯛ ꯋꯥꯟꯁ ꯊꯣꯛꯈ꯭ꯔꯗꯤ
ꯎꯝ
ꯌꯥꯗꯦ ꯊꯧꯒꯗꯕꯅꯤ ꯀꯩꯅꯣ
ꯎꯝ ꯑꯩꯈꯣꯏꯁꯤꯡꯒꯤꯗꯤ ꯍꯥꯏꯐꯦꯠ ꯁꯨꯇꯤꯡꯁꯨ ꯆꯍꯤ ꯑꯃ